ꯑꯥ ꯎꯝ
ꯀꯔꯤꯒꯤꯔ ꯀꯣ ꯅꯪꯒꯤ ꯌꯥꯗꯕꯗꯣ
ꯀꯔꯤ ꯇꯧꯔ ꯂꯩꯕ꯭ꯔꯣ
ꯑꯗꯨꯗꯤꯌꯦ
ꯐꯗꯤ ꯅꯣꯡ ꯆꯨꯗꯦ ꯅꯣꯡꯃꯆ
ꯅꯣꯡ ꯆꯨꯔꯦ ꯀꯣꯏꯗꯗꯤ
ꯅꯨꯡꯁꯤꯠ ꯑꯗꯨꯝ ꯁꯤꯠꯂꯒ ꯂꯩ ꯑꯗꯨꯕꯨ ꯅꯣꯡꯕꯨꯗꯤ ꯆꯨꯗꯦ
ꯑꯣ ꯃꯝꯕ ꯍꯧꯥꯎꯔꯦ ꯁꯤꯗꯗꯤ ꯅꯣꯡ ꯀꯩꯕꯒꯤ
ꯎ ꯄꯨꯡ ꯀꯌꯥꯗ ꯃꯝꯕ꯭ꯔꯥ ꯍꯧꯖꯤꯛꯀꯥꯟ
ꯁꯤꯁ ꯍꯦꯂꯦꯗ
ꯎꯝ
ꯆꯧꯉꯥꯅꯤꯅ
ꯑꯩꯈꯣꯏꯗꯁꯨ ꯄꯨꯡ ꯁꯚꯦꯟ ꯁꯚꯦꯟ ꯊꯥꯔꯇꯤꯗꯨ ꯑꯣꯏꯗ ꯃꯝꯃꯦꯕ
ꯁꯝꯃꯔ ꯑꯣꯏꯕꯅꯤꯅ ꯑꯗꯨꯝ ꯁꯤꯠ ꯍꯦꯜꯂꯦꯗ ꯍꯟꯗꯛꯇꯤ ꯌꯨꯝ ꯊꯣꯛꯄ ꯐꯪꯔꯣꯏꯀꯣ
ꯍꯧꯖꯤꯛꯔꯥ
ꯎꯝ ꯂꯣꯏꯒꯦ ꯍꯥꯏꯗꯤ
ꯊꯣꯛꯒ ꯇꯧꯕ ꯃꯥꯟꯗ꯭ꯔꯦ ꯀꯗꯥꯏꯗꯒꯤ ꯊꯣꯛꯀꯅꯤ ꯄꯩꯁꯥ ꯂꯩꯇꯔꯒ
ꯄꯩꯁꯥ ꯃꯥꯡꯉꯦ ꯌꯨꯝ ꯆꯠꯄꯁꯦ
ꯑꯥ ꯎꯄꯥꯏ ꯂꯩꯇꯦ
ꯑꯁ ꯄꯩꯁꯥ ꯃꯥꯡꯕ ꯊꯕꯛꯅꯦ ꯌꯨꯝ ꯆꯠꯄꯁꯦ
ꯑꯁꯦꯡꯕꯅꯦ ꯕꯣꯟ ꯀꯣꯜ ꯇꯧꯔꯛꯄ꯭ꯔꯥ
ꯇꯧꯗꯦ ꯅꯪꯉꯣꯟꯗ ꯇꯧꯔꯛꯄ꯭ꯔꯥ
ꯎꯝ ꯇꯧꯔꯛꯇꯦ ꯃꯦꯁꯦꯁ ꯊꯥꯔꯛꯑꯦ
ꯑꯣ ꯀꯔꯤ ꯇꯧꯋꯦ ꯍꯥꯏꯕ꯭ꯔꯥ ꯃꯥ
ꯈꯪꯗꯦ ꯀꯔꯤꯇꯧꯔꯤꯅꯣ ꯀ꯭ꯔꯤꯇꯧꯔ ꯂꯩ ꯎꯝ
ꯑꯁ ꯍꯧꯖꯤꯛꯛꯇꯤ ꯀꯣꯜ ꯊꯧꯅꯤꯡꯗ꯭ꯔꯦꯗ ꯊꯝꯈ꯭ꯔꯒꯦ ꯀꯣ ꯑꯗꯨꯃꯥꯏꯅ ꯍꯥꯏꯕꯗꯣ
ꯃꯥꯔꯣ
ꯈꯪꯗꯦꯗ ꯅꯍꯥꯟꯗꯤ ꯑꯃꯨꯛ ꯀꯣꯜ ꯇꯧꯋꯦ ꯃꯥꯁꯨ
ꯎꯝ
ꯀꯦ ꯍꯥꯏꯕꯒꯤ ꯀꯨꯏ ꯀꯨꯏꯅ ꯀꯨꯏꯅ ꯃꯥꯗꯤ ꯄꯥꯏ ꯑꯗꯨꯝ ꯍꯦꯛꯇ ꯋꯥꯔꯤ ꯁꯥꯔ ꯂꯩꯕꯅꯦꯕ ꯀꯩꯅꯣ ꯌꯥꯝ ꯄꯨꯡ ꯅꯥꯏꯟ ꯅꯥꯏꯟ ꯐꯥꯎ ꯂꯩꯒꯗꯕꯗꯣ ꯀꯁꯇꯃꯔ ꯂꯥꯛꯑꯗꯤ ꯐꯕ ꯗꯣ ꯀꯁꯇꯃꯔ ꯂꯥꯛꯇ꯭ꯔꯕ ꯂꯥꯛꯇꯕ ꯀꯥꯟꯗꯗꯤ ꯍꯥꯏꯔꯒ ꯃꯥ ꯃꯃꯥꯟꯅꯕꯤꯒꯤ ꯋꯥꯔꯤ ꯂꯤꯔꯤꯅꯦꯅ ꯑꯗꯨꯝ ꯍꯦꯛ ꯇꯧꯕꯅꯤ ꯃꯥꯗꯤ
ꯑꯁꯤꯒꯤ ꯑꯦꯞꯁꯦ ꯃꯤ ꯃꯤꯉꯣꯟꯗ ꯍꯥꯏꯌꯣꯅ ꯅꯪ
ꯑꯗꯨ ꯑꯗꯣ ꯔꯤꯐꯔ ꯇꯧꯕꯗꯨꯁꯨ ꯀꯩꯅꯣꯗ ꯂꯥꯛꯄ꯭ꯔꯥ
ꯂꯥꯛꯇꯦ
ꯑꯥ
ꯋꯥꯔꯤ ꯋꯥꯔꯤ ꯁꯥꯅꯤꯡꯉꯥꯏ ꯂꯥꯏꯔꯗꯤ ꯑꯗꯨꯝ ꯌꯥꯏꯌꯦꯅ
ꯋꯥ ꯋꯥꯔꯤ ꯁꯥꯕ ꯑꯗꯨꯝ ꯌꯥꯏꯌꯦꯅ ꯁꯤꯗꯩ
ꯎꯝ ꯑꯩ ꯃꯥꯕꯨꯁꯨ ꯍꯥꯏꯕꯅꯦ ꯗꯤꯠ ꯍꯣꯏ ꯏꯕꯥꯅꯤ ꯐꯛꯇ ꯑꯗꯨꯝ ꯋꯥꯔꯤ ꯁꯥꯕ ꯌꯥꯕ꯭ꯔꯥ ꯍꯥꯏꯕ ꯃꯥꯅ
ꯑꯥ
ꯈꯪꯒꯦ ꯑꯗꯨꯕꯨꯗꯤ ꯍꯥꯏꯒꯅꯤ
ꯋꯥꯔꯤ ꯁꯥꯕ ꯌꯥꯏꯅ ꯍꯣꯏ ꯍꯣꯏ ꯑꯗꯨꯝ
ꯎꯝ ꯃꯤ
ꯑꯣ ꯅꯪ ꯅꯪ ꯑꯁꯤ ꯂꯣꯏꯔꯒ ꯗꯤꯌꯨꯕꯨ ꯀꯣ ꯀꯣꯟ ꯇ꯭ꯔꯥꯏ ꯇꯧꯑꯣꯀꯣ
ꯑꯥꯗꯨꯒꯤꯔꯥ ꯇꯦꯕꯣꯔꯥ ꯄꯨꯛꯅꯤꯡꯁꯨ ꯂꯩꯇꯦꯗ
ꯇꯧꯕꯤꯌꯣ ꯍꯥꯏꯔꯛꯑꯣꯀꯣꯅ
ꯍꯝ
ꯍꯥꯏꯅꯦꯁꯨ ꯇꯧꯕ ꯌꯥꯔꯦ ꯅꯣꯡꯗꯤ ꯀꯟꯅꯗꯤ ꯆꯨꯗꯦ ꯑꯗꯣ ꯈꯤꯇꯪ ꯈꯤꯇꯪ ꯆꯨꯕ
ꯁꯤꯗꯨꯗꯤ ꯅꯨꯡꯗꯥꯡꯗ ꯍꯦꯛꯇ ꯆꯨꯑꯦ ꯎꯝ ꯀꯩꯅꯣ ꯇꯧꯕ ꯀꯥꯟꯗꯀꯣ ꯃꯝꯂꯤ ꯃꯝꯂꯤ ꯇꯧꯔꯀꯥꯟꯗ ꯒꯤ ꯃ ꯉꯔꯥꯡꯕꯨꯗꯤ ꯑꯗꯨꯝ ꯏꯪꯉꯦ ꯑꯗꯣ ꯈꯪꯗꯦ ꯉꯁꯤꯗꯤ ꯀꯃꯥꯏꯅ ꯇꯧꯒꯦꯔꯥ
ꯀꯥꯏꯅꯤ ꯑꯗꯨꯝ ꯅꯣꯡ ꯇꯨꯔꯗꯤ ꯅꯨꯡꯉꯥꯏꯒꯅꯤ
ꯍꯣꯏ
ꯑꯁ ꯑꯩꯈꯣꯏ ꯀꯣꯂꯦꯖꯀꯤ ꯃꯤꯡꯒꯣ ꯗꯣ ꯌꯥꯝ ꯃꯨꯜꯂꯝꯅꯤ ꯍꯧꯖꯤꯛ
ꯄꯥꯝꯕꯤ ꯄꯥꯝꯕꯤ ꯆꯥꯎꯕꯒꯤ ꯀꯩꯅꯣꯗꯣ ꯑꯩꯈꯣꯏꯒꯤ ꯍꯣꯏ
ꯑꯗꯨꯒ ꯑ ꯄ꯭ꯔꯤꯟꯁꯤꯄꯥꯜꯒꯤ ꯑꯣꯐꯤꯁꯀꯤ ꯃꯅꯥꯛꯇꯒꯤꯁꯨ ꯍꯥꯎꯋꯦ ꯍꯥꯏꯌꯦ ꯀꯂꯦꯁꯗ ꯍꯧꯔꯤ ꯗꯦ ꯂꯥꯏꯕ꯭ꯔꯥ ꯀꯣꯍꯣꯂꯤꯗꯦ ꯂꯥꯩꯔꯗꯤ ꯆꯠ ꯂꯩꯒ ꯌꯦꯡꯕ ꯌꯥꯏꯗ
ꯍꯟꯗꯦ ꯁꯟꯗꯦ ꯑꯗꯨ ꯆꯠꯂꯣꯅꯥ
ꯏꯅꯥꯎ ꯅꯨꯄꯥꯈꯣꯏ ꯍꯣꯁꯇꯦꯜ ꯍꯥꯏꯕ ꯁꯤꯡꯁꯨ ꯌꯨꯝ ꯆꯠꯄ ꯃꯥꯜꯂꯦ ꯍꯣꯁꯇꯦꯜꯒꯤꯁꯨꯨ ꯌꯥꯝ ꯍꯥꯎꯋꯦ ꯍꯥꯏꯑꯦ
ꯑꯣ ꯁꯨꯇꯤ ꯄꯤꯕ ꯅꯠꯇꯦ ꯁꯨꯇꯤ ꯄꯤꯕ꯭ꯔꯥ ꯁꯨꯇꯤ ꯊꯥꯈ꯭ꯔꯕ꯭ꯔꯥ
ꯑꯍꯣꯏ ꯁꯝꯃꯔ ꯚꯦꯀꯦꯁꯟ ꯑꯦꯛꯖꯥꯝ ꯂꯣꯏꯔꯦ
ꯑꯣ
ꯑꯦꯛꯖꯥꯝ ꯂꯣꯢꯈ꯭ꯔꯝꯅꯦ ꯃꯣꯏ
ꯅꯅꯥꯎ ꯅꯨꯞ ꯄꯥ
ꯑꯩꯈꯣꯏ ꯑꯟꯇꯤꯒꯤ ꯃꯆꯥꯅꯨꯄꯥꯗꯣ
ꯑ ꯑꯩꯒꯤ ꯑꯟ ꯇꯤ
ꯀꯂꯦꯖꯅꯦ ꯗꯤ ꯑꯦꯝꯒꯤ ꯍꯣꯁꯇ ꯇꯦꯜꯗ
ꯑꯣ
ꯅꯍꯥꯟ ꯑꯈꯣꯏ ꯀꯥ ꯀꯣꯂꯦꯖ ꯀꯥꯕ ꯃꯇꯝꯗ ꯏꯃꯅꯕ ꯈꯣꯏꯗꯣ ꯍꯣꯁꯇꯦꯜꯗ ꯌꯥꯝ ꯂꯥꯏꯟ ꯁ꯭ꯇꯦꯇꯁ ꯑꯗꯨꯝ ꯊꯥꯒꯠ ꯄꯅꯦ ꯃꯣꯢꯒꯤ ꯑꯧ ꯀꯦꯖꯤꯗ ꯀꯌꯥ ꯀꯌꯥ ꯔꯥ ꯅꯣꯏ ꯗꯦꯜꯂꯤꯗ
ꯃꯦꯡꯒꯣꯔꯥ
ꯎꯝ
ꯐꯤꯐꯇꯤꯔ ꯑꯗꯨꯒꯤ ꯇꯧꯑꯦ ꯋꯥꯟ ꯐꯤꯐꯇꯤꯔ ꯀꯌꯥꯅꯣ
ꯑꯣ ꯑꯁꯤꯗꯗꯤ ꯑꯩꯠꯇꯤ ꯑꯩꯠꯇꯤꯒꯨꯝꯕꯒꯤ ꯑꯗꯨꯝ ꯐꯪꯈ꯭ꯔꯦ
ꯎꯝ
ꯃꯦꯡꯒꯣꯗꯤ ꯌꯥꯝ ꯂꯥꯛꯑꯦ ꯍꯥꯏꯌꯦꯅ ꯑꯗꯨꯗꯁꯨ
ꯃꯤꯡꯒꯣꯕꯨꯗꯤ ꯌꯥꯝ ꯂꯩꯌꯦ ꯑꯗꯨ ꯀꯦꯔꯦꯂꯥꯗ ꯍꯦꯟꯅ ꯎꯝ ꯂꯩꯕ ꯃꯥꯜꯂꯦ ꯌꯨꯝ ꯌꯨꯝ ꯈꯨꯗꯤꯡ ꯃꯦꯡꯒꯣ ꯄꯥꯝꯕꯤ ꯂꯩꯒꯅꯤ
ꯑꯣ ꯅꯨꯡꯉꯥꯏꯅ ꯑꯗꯨꯗꯤ
ꯎꯝ ꯑꯗꯨꯝ ꯂꯝꯕꯤ ꯆꯠꯄ ꯀꯥꯟꯗꯁꯨ ꯂꯝꯕꯤ ꯃꯅꯥꯛ ꯃꯅꯥꯛꯇ ꯑꯗꯨꯝ ꯂꯩꯁꯅꯤꯅ
ꯉꯌꯣ ꯆꯤꯂꯤ ꯄꯥꯎꯗꯔ ꯨꯒꯨꯝꯕꯗꯣ ꯐꯪꯉꯦꯀꯣ ꯗꯦꯜꯍꯤꯗꯁꯨ
ꯀꯔꯤ ꯆꯤꯜ ꯆꯤꯂꯤ ꯄꯥꯎꯗꯔꯅꯣ
ꯃ꯭ꯌꯨ ꯇꯝ ꯀꯔꯤ ꯍꯥꯏꯕ꯭ꯔꯥ ꯍꯣꯏ ꯑꯗꯣ ꯐꯥꯏꯐ ꯐꯥꯏꯐ ꯀꯤꯗꯣ ꯎꯝ
ꯊꯅꯤ ꯍꯣꯏ ꯐꯥꯏꯐ ꯐꯥꯏꯐ ꯀꯤꯗꯣ ꯃꯥꯂꯦ ꯇꯦꯟ ꯇꯦꯟ ꯑꯣꯏꯕ ꯃꯥꯜꯂꯦ
ꯑꯣ
ꯃꯁꯂꯥ ꯍꯣꯏ ꯑꯩꯈꯣꯏꯒꯤ ꯀꯩꯅꯣ ꯃꯆꯜꯒꯨꯝꯕ ꯃꯤꯠ ꯃꯁꯂꯥꯒꯨꯝꯕꯗꯣ ꯇꯦꯟ ꯇꯦꯟꯅꯦ
ꯅꯣꯏ ꯗꯨꯀꯥꯟꯗ ꯀꯤꯁꯥꯟꯒꯨꯝ ꯇꯨ ꯇꯦꯟ ꯑꯣꯏꯕ꯭ꯔꯥ
ꯏꯁꯥꯅ ꯂꯩꯇꯦ ꯑꯈꯣꯏ ꯗꯨꯀꯥꯟꯗ ꯀꯤꯁꯟ ꯂꯩꯇꯦ
ꯑꯗꯣ ꯎꯝ ꯂꯤꯛꯂꯥꯒꯤ ꯑꯅꯧꯕ ꯊꯣꯛꯄꯗꯣ ꯀꯪꯂꯥ ꯕꯨꯖꯤꯌꯥ ꯍꯥꯏꯅ
ꯀꯪꯂꯥ ꯕꯨꯖꯤꯌꯥ ꯅꯠꯇꯦ ꯆꯅꯝ
ꯑꯣ ꯆꯅꯝ ꯕꯨꯖꯤꯌꯥ ꯎꯝ ꯑꯗꯨꯁꯨ ꯌꯥꯝ ꯆꯠꯀꯅꯤ ꯍꯥꯎꯋꯦ ꯑꯩꯗꯤ
ꯑꯗꯨ ꯌꯣꯜꯂꯒ ꯂꯩꯌꯦ ꯃꯅꯥꯛꯀꯤ ꯌꯨꯝꯗꯨꯗꯤ
ꯑꯣ ꯃꯤꯃꯤ ꯍꯥꯞꯇꯕꯤꯗ ꯑꯗꯨꯝ ꯍꯥꯎꯕꯅꯦ ꯑꯗꯣ
ꯑꯣ ꯑꯗꯨ ꯁꯤꯡꯖꯨ ꯇꯧꯔꯒ
ꯍꯣꯏ
ꯑꯣ ꯀꯩꯒꯥ ꯆꯥ ꯆꯥꯔꯤ ꯑꯗꯨꯝ
ꯑꯗꯨꯝ ꯌꯥꯏꯌꯦ ꯃꯅꯥꯁꯤꯡꯗꯣ ꯈ꯭ꯔ ꯍꯥꯞꯄ꯭ꯔꯒ ꯑꯩꯈꯣꯏꯗꯤ ꯃꯤꯅꯤ ꯃꯤꯃꯤ ꯄꯥꯛ ꯆꯥꯗꯦꯗ ꯍꯟꯗꯛꯇꯤ ꯑꯗꯣ ꯎꯝ ꯂꯤꯛꯂꯥꯒꯤꯗꯣ ꯊꯔ ꯃꯤꯒꯨꯝꯕꯒꯤ ꯂꯧꯔꯒ ꯃꯤꯃꯤꯗꯣ ꯇꯔꯥꯒꯨꯝꯕꯒꯤ ꯂꯧꯎꯔꯒ ꯑꯗꯨꯝ ꯆꯥꯕꯅꯦ ꯌꯥꯝꯗꯕꯤꯗ ꯂꯤꯛꯂꯥꯒꯤ ꯑꯗꯨꯝ ꯆꯥꯏꯗ ꯃꯤꯒꯤ ꯀ꯭ꯔꯤ ꯀꯔꯤꯅꯣ ꯁꯇꯦꯇꯥꯁ ꯔꯤꯂꯗꯁꯨ ꯑꯗꯨꯝ ꯑꯨꯌꯦ ꯁꯤꯡꯖꯨ ꯆꯥꯕꯗꯣ ꯂꯤꯛꯂꯥꯒꯤꯗꯣ ꯍꯥꯎꯋꯦ ꯑꯅꯧꯕ ꯊꯣꯛꯄꯗꯣ
ꯍꯥꯎꯒꯅꯤ ꯑꯩ ꯇ꯭ꯔꯥꯏ ꯇꯧꯗ꯭ꯔꯤꯌꯣ ꯑꯗꯣ ꯇꯧꯕ ꯇꯥꯔꯦ ꯃꯉꯥ ꯀꯌꯥ ꯀꯌꯥꯔꯥ
ꯃꯉꯥꯅꯦ ꯅꯣꯏꯗꯗꯤ ꯈꯪꯗꯦ
ꯍꯣꯏꯗꯤ ꯇꯔꯥ ꯑꯣꯏꯔꯛꯑꯝꯅꯤ
ꯄꯦꯛꯀꯦꯖꯇ ꯐꯣꯔꯇꯤꯔꯥꯀꯣ ꯈꯪꯗꯦ ꯑꯩ ꯅꯍꯥꯟ ꯏꯃꯥꯟꯅꯕꯤ ꯒꯤ ꯂꯧꯕꯗꯣ ꯀꯥꯎꯈ꯭ꯔꯦ ꯑꯩꯁꯨ
ꯑꯣ ꯄꯦꯛꯀꯦꯠꯁ ꯀꯩꯅꯣ ꯎꯝ ꯗꯔꯖꯟ ꯑꯃꯗꯨꯗꯨꯔꯥ
ꯍꯣꯏ
ꯐꯩꯅ
ꯍꯣꯏ ꯇꯤ ꯑꯣꯏꯕ ꯃꯥꯂꯦꯗ ꯑꯩꯒꯤꯗꯤ
ꯄꯣꯠ ꯈꯨꯇꯥꯡꯁꯤꯒ ꯈꯪꯗꯦ ꯗ꯭ꯔꯥꯏ ꯀꯦꯒꯨꯝꯕ ꯑꯩꯈꯣꯏꯗ ꯀꯩꯅꯣ ꯇ꯭ꯋꯦꯟꯇꯤꯔꯥ ꯑꯣꯏꯕꯗꯣ ꯇ꯭ꯋꯦꯟꯗꯤ ꯐꯥꯏꯚꯔꯥ ꯁꯤꯡꯒ ꯐꯤꯁ ꯇꯤ
ꯑꯣ ꯍꯣꯏ ꯐꯪꯗ꯭ꯔꯗꯤ ꯐꯪꯗ꯭ꯔꯗꯤ ꯃꯤꯁꯤꯡꯁ ꯆꯥꯗꯤ ꯆꯥꯅꯤꯡꯕꯅꯤꯗ ꯍꯣꯏꯁꯨ ꯈꯥꯡꯉꯤ ꯒꯦꯟꯇꯥꯗꯦ ꯃꯤꯁꯤꯡꯁꯦ ꯂꯥꯏꯗ꯭ꯔꯗꯤ ꯑꯗꯨꯝ ꯆꯥꯅꯤꯡꯕꯅꯦ ꯂꯥꯏꯔꯗꯤ ꯆꯥꯅꯤꯡꯗꯕ
ꯑꯗꯨꯒ ꯔꯍ ꯍꯣꯏꯗꯗꯤ ꯑꯥ ꯀꯔꯤ ꯍꯥꯏꯕ ꯏꯁꯄꯦꯁꯤ ꯅꯨꯗꯜꯁꯇꯣ ꯅꯨꯗꯜꯁꯇꯣ ꯇꯨ ꯑꯦꯛꯁ ꯊ꯭ꯔꯤ ꯑꯦꯛꯁ ꯀꯣ ꯑꯩꯈꯣꯏ ꯑꯩꯈꯣꯏꯗꯗꯤ ꯃꯟ ꯇꯣꯉꯥꯟ ꯇꯣꯉꯥꯜꯂꯦꯅ
ꯍꯣꯏ
ꯑꯗꯨꯝ ꯆꯞ ꯃꯥꯟꯅꯩ ꯍꯥꯏꯌꯦ ꯄꯦꯀꯦꯠ ꯑꯃꯗ ꯑꯩꯠꯇꯤ ꯑꯩꯠꯇꯤ ꯈꯛꯇꯅꯤ ꯍꯥꯏꯌꯦ
ꯑꯗꯨꯗꯤ ꯌꯥꯝ ꯐꯩꯌꯦꯅ
ꯁꯣꯏꯗꯅ ꯂꯥꯛꯑꯣ ꯋꯥꯟ ꯇ꯭ꯋꯦꯟꯇꯤ ꯑꯣꯏꯕ ꯃꯣꯏꯅ ꯋꯥꯟ ꯀꯩꯅꯣ ꯋꯥ ꯑꯩꯇꯤ ꯑꯩꯇꯤ ꯑ ꯀꯩꯗꯣꯉꯩ ꯑꯗꯨꯒꯤ ꯗꯦꯠ ꯁꯤꯁ ꯆꯤꯟꯗ ꯎꯅꯁꯦ ꯑꯣꯕꯨ ꯆꯤꯔꯥꯈꯣꯡ ꯄꯨꯔꯥ ꯑꯣꯏ ꯃꯥꯁꯤꯒ ꯗꯁ ꯕꯥꯍꯠ ꯀꯦ ꯍ ꯍ ꯍ ꯑꯦꯁꯆꯦꯟꯖ ꯇꯧ ꯁ ꯍꯥꯏꯅꯕ
ꯌꯣꯟꯕ꯭ꯔꯥ ꯅꯣꯏ ꯗꯨꯀꯥꯟꯗ
ꯅꯨꯗ꯭ꯟꯁ ꯆꯨꯔꯥ ꯆꯤꯔꯔ ꯈꯣꯡ꯭ꯔꯥ ꯑ ꯑꯗꯨꯗꯤ ꯌꯣꯟꯗꯦ
ꯑꯣ
ꯀꯥꯡꯈꯣꯅ ꯑꯗꯨ ꯑꯗꯨꯕꯨ ꯑꯗꯨꯒꯨꯝꯕꯗꯨ ꯌꯣꯟꯗꯦ
ꯍꯥꯎꯗꯤ ꯍꯥꯎꯋꯦ ꯑꯗꯨ ꯑꯗꯨꯗꯣ ꯑꯣꯁꯥꯗ ꯊꯝꯃꯗꯨꯗꯤ ꯑꯁ
ꯊꯣꯡꯕ ꯃꯑꯣꯡꯗ ꯀꯃꯥꯏꯅ ꯊꯣꯡꯕ ꯌꯥꯔꯀꯣ
ꯑ ꯍꯦꯜꯗꯣ ꯊꯣꯡꯕꯤꯌꯣ ꯍꯥꯏꯌꯣ ꯅꯪ ꯅꯍꯥꯟ ꯑꯈꯣꯏ ꯆꯥꯕꯗꯣ ꯌꯥꯝ ꯆꯥꯈꯦ ꯔ ꯍꯦ ꯅꯍꯥꯟ ꯑꯣꯛꯁꯥ ꯑꯩꯈꯣꯏ ꯔꯥꯍꯦꯜꯒ ꯆꯥꯏ ꯑꯗꯨꯒ ꯔꯍꯦꯜ ꯔꯍꯧ ꯑꯩꯉꯣꯟꯗ ꯑꯣꯞꯁꯥ ꯑꯅꯤ ꯆꯥꯕ ꯃꯥꯜꯂꯦ ꯏꯁꯃꯣꯛ ꯄꯣꯛꯁꯨ ꯆꯥꯕ ꯆꯠꯇꯂ꯭ꯦ ꯑꯗꯨꯁꯨ ꯌꯥꯝ ꯍꯥꯎꯋꯦ ꯑꯗꯨꯒ ꯔꯍꯌꯥ ꯑꯥ ꯔꯍꯌꯥꯎ ꯈꯪꯕꯅꯦ ꯑꯗꯣ ꯊꯣꯡꯕꯗꯣ ꯃꯣꯏꯒꯤ ꯆꯤꯂꯤ ꯄꯥꯎꯗꯔ ꯉꯥꯛꯇ ꯍꯥꯞꯔꯒ ꯊꯨꯝ ꯈꯔ ꯍꯥꯞꯔꯒ ꯑꯗꯨꯝ ꯊꯣꯡꯉꯦ
ꯍꯣꯏ ꯑꯗꯨꯅꯦ ꯅꯍꯥꯟ ꯑꯗꯣ ꯑꯪꯀꯜꯕꯨ ꯁꯨꯝꯃꯥꯏ ꯊꯣꯡꯁꯦ ꯍꯥꯏꯔꯒ ꯏꯕꯥꯅꯤꯗꯤ ꯊꯨꯝ ꯀꯩꯅꯣ ꯆꯤꯡꯒ ꯎꯝ ꯆꯅꯝꯗꯣ ꯑꯗꯨꯝ ꯍꯥꯞꯈ꯭ꯔꯦꯕ ꯍꯥꯟꯅ ꯑꯗꯨꯒꯤ ꯑꯥꯇꯪ ꯃꯑꯣꯡꯗꯤ ꯊꯣꯡꯕ ꯌꯥꯔꯔꯣꯏ ꯍꯥꯏꯅ ꯍꯥꯏꯕ ꯑꯪꯀꯜꯅ
ꯎꯝ ꯇꯥꯡꯈꯨꯜꯒꯤ ꯃꯑꯣꯡꯗꯗꯤ ꯑꯗꯨꯒꯨꯝꯕꯗꯣ ꯍꯥꯞ__ ꯇꯦꯟꯅ
ꯊꯨꯝꯒ ꯑꯗꯨꯈꯛꯇ ꯃꯥꯜꯂꯦꯕ ꯆꯦꯔꯥ__
ꯎꯝ ꯑꯗꯨ ꯆꯤꯂꯤ ꯄꯥꯎꯗꯔꯒ ꯊꯨꯝ ꯈꯛꯇ ꯍꯥꯎꯋꯦ ꯍꯣꯏ
ꯆꯤꯂꯤ ꯄꯥꯎꯗꯔ ꯅꯒꯥ ꯆꯤꯂꯤ ꯅꯒꯥ ꯈꯟꯕ ꯌꯥꯝ ꯍꯥꯎꯑꯦꯕ
ꯃꯣꯏꯒꯤ ꯆꯤꯂꯤꯗꯨꯁꯨ ꯇꯥꯡ ꯇꯥꯡꯉꯤꯅ
ꯎꯝ
ꯍꯥꯎꯋꯦ ꯑꯗꯨꯨꯕꯨꯗꯤ ꯆꯥꯅꯤꯡꯉꯦ ꯍꯥꯏꯔꯒ ꯅꯪ ꯀꯣꯜ ꯇꯥꯎꯑꯣꯀꯣ
ꯍꯣꯏ ꯍꯣꯏ ꯃꯇꯝ ꯃꯇꯝ ꯀꯩꯅꯣ ꯇꯧꯈ꯭ꯔꯕ꯭ꯔꯥ
ꯎꯝ
ꯍꯥꯏ ꯍꯥꯏ